ꯃꯩ ꯂꯥꯛꯇ꯭ꯔꯤꯌꯦ ꯍꯧꯖꯤꯛꯐꯥꯎ ꯀꯩꯒꯤꯅꯣ ꯑꯁ ꯌꯥꯝ ꯃꯝꯃꯦ ꯑꯗꯨꯒꯤ ꯑꯩꯒꯤ ꯋꯤꯟꯗꯣꯗꯣ
ꯎꯝ
ꯍꯥꯡꯉꯒ ꯂꯩꯃꯦ ꯑꯅꯤꯃꯛ
ꯀꯥꯡ ꯌꯥꯝ ꯆꯪꯒꯅꯤꯉꯣ
ꯀꯩꯅꯣ ꯀꯩꯅꯣ ꯊꯝꯃꯅꯦ ꯀꯥꯟꯈꯜ ꯊꯝꯃꯅꯦ
ꯑꯗꯨ ꯑꯣꯏꯔꯁꯨ ꯀꯥꯡꯈꯥꯜ ꯊꯥꯝꯂꯗꯤ ꯅꯪ ꯇꯨꯝꯅꯕ ꯈꯛꯇꯪꯅꯤꯅ ꯑꯗꯨ ꯀꯥꯗ ꯀꯥꯡ ꯌꯥꯝ ꯄꯥꯏꯔꯒ ꯂꯩꯔꯝꯃꯅꯤ ꯢꯁ
ꯉꯔꯥꯡꯁꯨ ꯑꯗꯨꯃꯥꯏꯅ ꯇꯧꯔꯒ ꯇꯨꯝꯃꯅꯤ ꯑꯩ
ꯑꯗꯨ ꯀꯩꯁꯨ ꯇꯧꯗꯦ ꯆꯤꯛꯄ ꯈꯣꯠꯄ
ꯑꯗꯣ ꯉꯔꯥꯡꯁꯦ ꯑꯅꯤꯃꯛ ꯍꯥꯟꯗꯕꯀꯣ ꯍꯧꯖꯤꯛ ꯌꯥꯝ ꯃꯝꯕꯒꯤ ꯍꯥꯡꯕꯅꯦꯕ ꯑꯅꯤꯃꯛ
ꯎꯝ ꯑꯁ ꯎꯝ
ꯏꯃꯥꯟꯅꯕꯤ ꯂꯩꯔꯀꯥꯟꯗꯁꯨ ꯑꯗꯨꯝ ꯍꯥꯡꯉꯒ ꯑꯗꯨꯝ ꯇꯨꯝꯕꯒꯤ ꯑꯩ ꯑꯩꯁꯦ ꯎꯝ ꯃꯥꯅ ꯂꯣꯜꯕꯗꯤꯀꯣ
ꯎꯝ
ꯂꯣꯂꯗꯤ ꯌꯥꯝ ꯀꯩ ꯍꯥꯏꯁꯤꯔꯥ ꯑ
ꯍꯩꯅꯗ꯭ꯔꯦꯕ ꯍꯥꯏꯕꯔꯣ
ꯍꯩꯅꯗ꯭ꯔꯦ ꯂꯣꯜꯂꯗꯤ
ꯁ ꯐꯦ
ꯁꯣꯔ ꯁꯣꯔ ꯀꯩ ꯁꯣꯔ ꯐꯨ ꯁꯣꯔ ꯀꯩꯅꯣ ꯇꯧꯕꯅꯁꯨ ꯀꯩꯅꯣ ꯔꯨꯝꯨꯝꯒꯤ ꯃꯅꯥꯝꯗꯣ
ꯎꯝ
ꯑꯗꯨ ꯅꯖ ꯉꯥꯏꯒꯤꯀꯣ ꯅꯨꯡꯉꯥꯏꯇꯦꯕ ꯑꯗꯨ ꯏꯋꯟꯗꯣꯗꯣ ꯍꯥꯟꯔꯅꯗꯤ ꯈꯔ ꯅꯨꯡꯉꯥꯏꯌꯦꯕ ꯐ꯭ꯔꯦꯁ ꯑꯣꯏꯔꯦꯕꯀꯣ
ꯌꯥꯏꯅꯦ
ꯌꯥꯕ꯭ꯔꯣ
ꯎꯝ ꯌꯥꯝ ꯌꯥꯝꯅ ꯌꯥꯏ ꯅꯪꯁꯦ ꯑꯗꯣ ꯅꯪꯀꯣ
ꯎꯝ
ꯅꯪ ꯊꯕꯛ ꯆꯠꯄꯁꯦ ꯄꯨꯡ ꯀꯌꯥꯗ ꯆꯠꯄꯔꯥ
ꯉꯁꯤ ꯊꯣꯡꯕꯗꯣ ꯇꯔꯥꯗ ꯊꯣꯛꯣꯛꯑꯦ
ꯍꯥꯟꯅꯗꯤ ꯑꯇꯣꯞꯄ ꯅꯨꯃꯤꯠꯇ ꯑꯗꯨꯝ ꯄꯨꯡ ꯇꯔꯥ ꯇꯥ꯭ꯔꯤꯉꯩꯗ ꯆꯠꯄ ꯅꯠꯇ꯭ꯔꯣ
ꯅꯥꯏꯟ ꯐꯤꯐꯇꯤꯒꯨꯝꯕ ꯐꯤꯐꯇꯤ ꯐꯥꯏꯚ ꯐꯤꯐꯇꯤ ꯅꯥꯏꯟ ꯑꯦ ꯐꯤꯞꯇꯤ ꯑꯦ ꯐꯤꯞꯇꯤ ꯅꯥꯏꯟ ꯑꯗꯨꯗꯁꯨ ꯑꯗꯨꯝ ꯊꯣꯛꯑꯏꯗ ꯑꯩ
ꯎꯝ ꯎ ꯊꯦꯡꯅ ꯍꯥꯎꯅꯤ ꯑꯗꯨꯗꯤ
ꯎꯝ ꯑꯗꯨ ꯑꯩ ꯀꯩꯅꯣ ꯐꯤꯔꯣꯜ ꯍꯥꯞꯄꯗꯣ ꯑꯗꯨꯗꯣ ꯃꯇꯝ ꯈꯔ ꯂꯧꯋꯀꯣ
ꯑ
ꯑ ꯍꯥꯞꯄ ꯅꯨꯡꯉꯥꯏꯇꯕꯒꯤꯅꯣꯗ ꯍꯧꯖꯤꯛꯀꯥꯟꯗꯤ ꯌꯥꯝ ꯇꯧꯗ꯭ꯔꯦ ꯑꯗꯨ ꯅꯍꯥꯟꯗ ꯑꯗꯨꯃꯥꯏꯅ ꯇꯧꯕꯅꯦꯕꯣ ꯑꯉ ꯑꯗꯨ ꯆ ꯆ ꯆꯊ ꯈꯨꯡꯒ꯭ꯔꯥ ꯍꯥꯞꯄ ꯌꯥꯔꯗꯤ ꯐꯨꯔꯤꯠ ꯍꯥꯞꯄ ꯌꯥꯗꯦ ꯑꯗꯨꯃꯥꯏꯅ ꯇꯧꯕꯒꯤ
ꯄꯛꯇꯕꯒꯤꯗꯧꯕ
ꯎꯝ
ꯏꯁ ꯌꯥꯝꯅ ꯅꯥꯟꯅꯒ ꯆꯠꯂꯝꯗꯧ ꯃꯥꯜꯂꯦꯒꯣ
ꯅ ꯆꯦꯇꯤꯗ ꯍꯧꯖꯤꯛꯒꯅꯤ ꯌꯥ ꯃꯣꯂꯒ ꯆ ꯐ ꯍꯪꯁꯔ ꯆꯂꯒꯖꯕ ꯀꯩꯅꯣ ꯑ ꯐꯨꯔꯤꯠ ꯑꯇꯣꯞꯄ ꯍꯥꯎꯔꯒ ꯎ ꯆꯠꯕꯗꯣ ꯅꯨꯡꯉꯥꯏ ꯅꯨꯡꯉꯥꯏꯇꯦ ꯑꯗꯣ ꯎ ꯇꯤ ꯁꯥꯔꯠꯀꯨꯝꯕ ꯍꯥꯞꯀꯗꯕꯅꯦꯕ ꯇꯤ ꯁꯔꯠꯁꯨ ꯂꯩꯩꯇꯦ ꯄꯩꯁꯥ ꯐꯪꯔꯀꯥꯟꯗ ꯀꯩꯅꯣ ꯑꯣꯟꯂꯥꯏꯟꯗ ꯑꯣꯗꯔ ꯇꯧꯗ꯭ꯔꯗꯤ ꯌꯥꯎꯔꯦ ꯑꯩꯁꯦ
ꯑ ꯑꯣꯟꯂꯥꯏꯟꯗ ꯂꯩꯕ ꯁꯔꯨꯄꯛꯇꯤ ꯀꯩꯅꯣ ꯇꯧꯕ ꯌꯥꯗꯣꯏꯔꯣ
ꯀꯔꯤ
ꯑꯗꯨꯝ ꯕꯖꯥꯔꯗ ꯂꯩꯕ ꯌꯥꯗꯣꯏ꯭ꯔꯕ
ꯕꯖꯥꯔꯒꯤ ꯀꯩꯅꯣ ꯃꯃꯜ ꯇꯥꯡꯕꯗꯨꯔꯣ
ꯌꯥꯝ ꯇꯥꯡꯗꯕꯁꯨ ꯂꯩꯕꯅꯤꯗ
ꯑꯁ ꯑꯩꯅ ꯄꯥꯝꯕ ꯀꯩꯅꯣ ꯁꯤ ꯅꯨꯄꯤ ꯅꯨꯄꯤꯒꯤ ꯐꯤꯔꯣꯜ ꯀꯩꯅꯣ ꯌꯣꯟꯕꯗꯣ
ꯎꯝ
ꯑꯗꯨꯒꯤꯗꯤ ꯍꯥꯝꯅꯤꯡꯗꯕꯀꯣ ꯑꯩꯁꯦ
ꯀꯩꯒꯤ
ꯈꯪꯗꯦ ꯌꯥꯝ ꯅꯨꯄꯤ ꯑꯣꯏꯌꯦꯕ ꯍꯝ
ꯑꯉꯛ ꯄꯅꯤꯍꯦ ꯅꯪꯁꯤ
ꯅꯠꯇꯦ ꯇꯤ ꯁꯔꯠ ꯀꯨꯝꯕꯗꯨꯁꯨ ꯀꯩꯅꯣ ꯍꯥꯞꯄ ꯀꯌꯥ ꯅꯨꯡꯉꯥꯏꯇꯕꯀꯣ ꯌꯥꯝ ꯁꯥꯡꯃꯟꯕ ꯒꯨꯝꯕ ꯑꯗꯨꯃꯥꯏꯅ ꯇꯧꯕꯒꯤ ꯇꯜꯂꯦꯕ ꯆꯞ ꯆꯥꯅ ꯂꯩꯇꯕꯀꯣ
ꯎꯝ ꯑꯗꯨ
ꯑꯗꯨꯒ ꯁꯣꯔꯨꯝꯗꯨꯁꯨ ꯆꯪꯕꯩ ꯉꯝꯗꯦ ꯑꯁ ꯐꯖꯕꯗꯤ ꯂꯩꯌꯦ ꯍꯥꯏꯌꯦ ꯏꯅꯥꯎꯅꯨꯄꯤꯅꯀꯣ ꯑꯁꯤ ꯃꯣꯏꯒꯤ ꯃꯣꯏꯒꯤ ꯂꯝꯕꯤꯗꯀꯣ
ꯎꯝ
ꯌꯥꯝ ꯁꯥꯡꯗꯕꯤꯗ ꯑꯗꯨꯝ ꯆꯞ ꯆꯥꯕ ꯇꯤ ꯁꯔꯠ ꯌꯥꯝ ꯐꯖ ꯐꯖꯕ ꯎꯑꯦ ꯍꯥꯏꯌꯦꯕ ꯑꯗꯨ ꯃꯃꯜꯗꯤ ꯇꯥꯡꯔꯝꯒꯅꯤꯕꫭ
ꯑꯗꯨ ꯅꯣꯏꯒꯤ
ꯂꯤꯁꯤꯡ ꯑꯃꯒꯨꯝꯕꯗꯤ ꯑꯣꯏꯔꯝꯅꯦꯕ
ꯌꯥꯏꯅꯦ ꯑꯗꯨꯗꯤ
ꯂꯤꯁꯤꯡ ꯑꯃ ꯑꯣꯏ ꯑꯣꯏꯔꯝꯅꯤ ꯀꯅꯥꯅꯅꫭ ꯉꯝꯕꯤꯔꯣ
ꯇꯨꯂꫭꯞ ꯐꯪꯉꯗꯤ ꯑꯗꯨꯝ ꯂꯧꯕ ꯌꯥꯏꯅ ꯄꯥꯝꯕꯨ ꯄꯥꯝꯃꯗꯤ
ꯎꯝ ꯌꯦꯡꯗꯦꯗ
ꯑꯗꯨ ꯁꯨꯝ ꯈꯪꯅꯤꯡꯕꯒꯤ ꯍꯪꯕꯅꯤꯀꯣ
ꯎꯝ
ꯎꯝ ꯅꯪ ꯂꯤꯠꯄꯗꯨ ꯈ꯭ꯋꯥꯏꯗꯒꯤ ꯇꯥꯡꯕ ꯀꯌꯥ ꯂꯤꯠꯀꯦ ꯑꯗꯨꯒ ꯈ꯭ꯋꯥꯏꯗꯒꯤ ꯍꯣꯡꯕꯅ ꯀꯌꯥ ꯃꯃꯟꯄꯤꯔ ꯂꯤꯠꯀꯦ ꯁꯦꯡꯅ ꯍꯥꯏꯅꯕꯤ
ꯀꯔꯤ ꯐꯨꯔꯤꯠꯔꫭ
ꯍꯣꯏ
ꯈ꯭ꯋꯥꯏꯗꯒꯤ ꯇꯥꯡꯕ ꯍꯥꯏꯕ꯭ꯔꯣ
ꯎꯝ ꯅꯪꯒꯤ ꯅꯪꯒꯤ ꯄꯨꯟꯁꯤꯗ ꯂꯤꯠꯈꯤ ꯂꯤꯠ ꯎꯝ ꯇꯤꯁꯔꯠꯇ ꯍꯥꯏꯔꯣ
ꯇꯤ ꯁꯔꯠꯇ ꯈꯪꯗꯦꯗ ꯑꯩ ꯇꯤ ꯁꯔꯠꯇꯗꯤ ꯌꯥꯝ ꯇꯥꯡꯕ ꯂꯧꯗꯦ ꯑꯩ ꯂꯧ ꯅꯤꯡꯔꯁꯨ ꯂꯧ ꯐꯪꯗꯦꯕ ꯑꯥ ꯂꯤꯁꯤꯡ ꯑꯃ ꯑꯗꯨꯃꯥꯏ ꯇꯧꯋꯤ ꯄꯩꯁꯥ ꯌꯥꯎꯗꯕꯒꯤꯀꯣ ꯂꯧꯗꯦ ꯑꯗꯨ ꯀꯩꯅꯣ ꯎꯝ ꯐꯨꯔꯤꯠ ꯑꯇꯣꯞꯄꯗꯤ ꯎꯝ ꯇꯣꯞꯁꯀꯨꯝꯕꯗꯤ ꯂꯧꯗꯤ ꯂꯧꯋꯦ
ꯎꯝ ꯑꯗꯨ ꯈꯋꯥꯏꯗꯩ ꯇꯥꯡꯕ ꯀꯌꯥꯅꯣ
ꯑꯁ ꯈꯪꯗꯦꯗ ꯆꯞ ꯃꯥꯟꯅꯩꯗ
ꯑꯗꯩꯗꯤ ꯈ꯭ꯋꯥꯏꯗꯒꯤ ꯍꯣꯡꯕ ꯅꯪꯅ ꯂꯤꯠꯄꯗ
ꯈꯋꯥꯏꯗꯒꯤ ꯍꯣꯡꯕꯗꯤ ꯇꯤ ꯁꯔꯠꯒꯨꯝꯕꯅꯤꯅ ꯑꯗꯨꯗꯤ ꯁꯦꯀꯦꯟ ꯍꯦꯟꯒꯤ ꯒꯤ ꯒꯨꯝ ꯂꯧꯕ
ꯑꯗꯨ ꯃꯃꯟꯗꯣ ꯍꯥꯏꯐꯦꯠ ꯍꯥꯏꯌꯣꯕ
ꯑꯩ ꯑ ꯀꯩꯅꯣ ꯅꯣꯡꯃꯥꯏꯖꯤꯡ ꯅꯨꯃꯤꯠꯗ ꯍꯥꯏꯔꯛꯏꯗꯨꯗꯤ ꯆꯥꯝꯃ ꯌꯥꯡꯈꯩ ꯑꯗꯨ ꯆꯥꯝꯃ ꯅꯤꯐꯨ ꯑ ꯑ ꯆꯥꯝꯃꯒꯤ ꯑꯅꯤ ꯑꯗꯨꯃꯥꯏꯅ ꯇꯧꯕꯗꯣ
ꯌꯥꯏꯅꯦ
ꯂꯪ ꯄꯤꯔꯝꯃꯦ ꯀꯩꯅꯣ ꯑꯩ ꯑ ꯀꯩꯅꯣ ꯇꯧꯕ ꯆꯠꯂꯒꯅ ꯍꯥꯞꯅꯕ ꯂꯩꯇꯕꯒꯤ ꯅꯝꯐꯨꯗ ꯂꯧꯔꯤꯅꯦ ꯑꯗꯨꯁꯨ
ꯎꯝ ꯌꯥꯏ ꯅꯪꯁꯦ ꯊꯕꯛ ꯆꯠꯇ꯭ꯔꯗꯤ ꯂꯩꯔꯣꯏꯕ
ꯊꯕꯛ ꯆꯠꯇ꯭ꯔꯗꯤ ꯂꯩꯔꯣꯏ
ꯀꯩꯒꯨꯝ ꯀꯨꯝꯍꯩ ꯍꯨꯝꯕ ꯑꯃ ꯇꯥꯔꯗꯤ ꯅꯪ ꯀꯩꯅꯣ ꯇꯧꯕ꯭ꯔꯥ ꯐꯤꯔꯣꯟ ꯑꯗꯨꯝ ꯂꯩꯕ ꯆꯠꯄ꯭ꯔꯥ
ꯍꯝ ꯂꯩꯗꯦ ꯑꯁ ꯑꯗꯨꯝꯕ ꯍꯪꯉꯛ ꯀꯅꯨ ꯀꯨꯝꯍꯩꯒꯤ ꯃꯇꯝꯗꯤ ꯄꯤꯁꯥ ꯂꯩꯇꯦꯗ
ꯑꯦ
ꯑ ꯂꯥꯁ ꯀꯩꯅꯣ ꯑ ꯗꯤꯁꯦꯝꯕꯔ ꯗꯤꯁꯦꯝꯕꯔꯗꯗꯤ ꯑꯩ ꯀꯩꯅꯣ ꯑꯣꯟꯂꯥꯏꯟꯗ ꯑꯣꯗꯔ ꯇꯧꯋꯦ ꯐꯨꯔꯤꯠ ꯑꯃꯅ ꯂꯤꯁꯤꯡ ꯑꯅꯤ ꯑ ꯀꯩꯅꯣ ꯑꯣꯏꯔ ꯃꯥꯜꯂꯦ ꯑꯗꯨ ꯐꯨꯔꯤꯠꯇꯣ ꯂꯤꯁꯤꯡ ꯑꯅꯤ ꯑꯣꯢꯔꯝꯅꯤ ꯑꯗꯨꯒ ꯐꯨꯔꯤꯠ ꯑꯃꯅ ꯑ ꯑꯗꯨ ꯐꯨꯔꯤꯠꯗꯣ ꯂꯤꯁꯤꯡ ꯑꯃ ꯌꯧꯔꯝꯃꯣꯏꯗ ꯀꯥꯎꯁꯨ ꯀꯥꯎꯈ꯭ꯔꯦ ꯑꯗꯨ ꯈꯇꯅꯤ
ꯑꯩꯈꯣꯏꯗꯤ ꯑꯩꯈꯣꯏꯗꯤ ꯀꯨꯝꯍꯩꯗ ꯐꯤꯔꯣꯜ ꯂꯩꯗ꯭ꯔꯤꯗꯥ ꯐꯤꯔꯣꯟ ꯂꯩꯕꯩ ꯁꯔꯨꯛ ꯀꯩꯅꯣ ꯇꯧꯔꯦ
ꯀꯔꯤ
ꯕꯣꯜ ꯀꯥꯎꯅꯕ ꯁ꯭ꯇꯨꯠꯇꯣ ꯑꯣꯏꯅ ꯂꯩꯌꯨꯅꯦ
ꯅꯨꯄꯤ ꯈꯣꯏꯗꯤ ꯐꯤꯔꯣꯜ ꯌꯥꯝꯗ꯭ꯔꯗꯤ ꯐꯖꯗꯕꯅꯤ ꯑꯗꯣ ꯑꯩꯕꯨꯁꯨꯅꯦ ꯑꯗꯨꯝ ꯍꯥꯕꯗꯣ ꯑꯗꯨ ꯎꯝ ꯅꯨꯡꯇꯤꯒꯤꯗꯨꯝ ꯍꯥꯎꯕꯗꯨꯕꯨ ꯐꯖꯇꯦꯕ ꯃꯤ ꯑꯇꯣꯞꯄꯕꯨꯁꯨ ꯑꯩꯕꯨꯁꯨ ꯑꯗꯨꯝ ꯑꯗꯨꯒꯤ ꯑꯩꯕꯨ ꯑꯩꯒꯤꯁꯤ ꯌꯥꯎꯗꯦꯗ ꯐꯤꯔꯣꯜ ꯁꯨꯗ꯭ꯔꯦ
ꯂꯩꯅꯕ ꯄꯩꯁꯥ ꯂꯩꯇꯕꯒꯤꯀꯣ ꯄꯩꯁꯥ ꯂꯩꯔꯗꯤ ꯑꯗꯨꯝ ꯂꯩꯕꯅꯦꯕ ꯑꯩꯗꯣ ꯅꯍꯥꯟ
ꯎꯝ
ꯀꯩꯅꯣ ꯑꯩ ꯃꯄꯥꯟ ꯂꯣꯝꯗ ꯂꯩꯔꯤ ꯂꯩꯔꯤ ꯀꯥꯟꯗꯗꯤ ꯈꯔ ꯌꯥꯝꯕꯅꯤ ꯑꯗꯨ ꯑꯩ ꯌꯨꯝꯗ ꯂꯥꯔꯀꯥꯟꯗ
ꯏꯆꯦꯒꯤ ꯏꯃꯥꯒꯤ ꯀꯅꯥ ꯀꯅꯥꯒꯤꯅꯣ ꯑꯩꯅ ꯑꯗꯨ ꯌꯦꯟꯊꯣꯛꯈꯤꯕꯀꯣ ꯑꯩ ꯇꯤ ꯁꯥꯔꯠ ꯀꯨꯝꯕꯁꯨ ꯀꯣ
ꯍꯝ
ꯂꯣꯏꯅ ꯄꯤꯊꯣꯔꯒ ꯑꯩꯒꯤ ꯂꯥꯁꯇ ꯂꯩꯇꯕꯒ
ꯅ ꯀꯔꯤꯁꯨ ꯄꯨꯔꯛꯇꯕꯒꯤ ꯑꯗꯣ ꯌꯥꯝ ꯍꯥꯞꯇꯕꯤꯗ ꯌꯥꯝ ꯍꯥꯞꯇꯦꯕ ꯑꯗꯨꯒꯤ ꯐꯦꯔꯣꯜꯁꯤꯡꯗꯣ ꯑꯗꯨꯒꯤ ꯅꯨꯃꯤꯠ ꯑꯃ ꯑꯅꯤꯒꯨꯝꯕ ꯍꯥꯥꯕꯒꯤ ꯐꯤꯔꯣꯜꯁꯤꯡꯗꯣ ꯑꯗꯨꯝ ꯄꯤꯊꯣꯛꯈ꯭ꯔ ꯍꯥꯏꯅ
ꯍ
ꯑꯗꯨꯒꯤ ꯑꯗꯨꯒ ꯎ ꯌꯨꯝꯗ ꯊꯝꯂꯝꯕ ꯐꯤꯔꯣꯜꯁꯤꯡꯁꯨ ꯑꯩꯈꯣꯏꯒꯤ ꯑ ꯏꯅꯥꯎꯅꯨꯄꯤ ꯅꯠꯇ꯭ꯔꯒ ꯑꯇꯣꯞ ꯑꯇꯣꯞꯄ ꯃꯤꯁꯤꯡ ꯑꯦ ꯑꯗꯨꯝ ꯂꯣꯏꯅ ꯄꯤꯊꯣꯛꯈ꯭ꯔꯕꯒꯤ ꯌꯥꯎꯗ꯭ꯔꯦ ꯑꯩꯒꯤ
ꯎꯝ
ꯅꯅꯨꯡꯁꯤ ꯌꯥꯝ ꯂꯩꯌꯦ ꯂꯅꯥꯪꯗꯤꯦ
ꯍꯥꯞꯅꯤꯡꯗꯕꯀꯣ ꯀꯨꯏꯅ ꯍꯥꯎꯗꯕ ꯗꯍꯥꯎ ꯂꯤꯗ꯭ꯔꯤ ꯑꯣꯏ
ꯅꯪꯅ ꯄꯥꯡ ꯑꯇꯣꯞꯄ ꯑꯃꯨꯛ ꯂꯩꯅꯤꯡꯕꯒꯤ ꯄꯤꯕ꯭ꯔꯥ
ꯑꯧ ꯑꯗꯨꯒꯨꯝꯕ ꯀꯨꯏꯅ ꯂꯩꯔꯦꯗ ꯀꯨꯏꯅ ꯂꯩꯔꯅꯤ ꯑꯗꯨ ꯈꯛꯇ ꯇꯨ ꯁꯦꯠꯂꯒ ꯂꯩꯔꯅꯤ ꯑꯗꯨꯒꯤ ꯎꯝ
ꯅꯪ ꯀꯣꯒꯁꯅꯅꯦ ꯅꯗꯤ
ꯑꯅꯧ ꯑꯅꯧꯕꯁꯨ ꯂꯧꯋꯦ ꯍꯥꯏꯔꯒꯀꯣ ꯑꯗꯨꯒ ꯂꯧꯕ ꯐꯪꯗꯕ
ꯍꯖꯔꯦ
ꯍ ꯍ
ꯀ ꯑꯗꯨꯗ ꯅꯪ ꯃꯆꯨꯗꯤ ꯀꯔꯝꯕꯅ ꯄꯥꯝꯒꯟꯕ꯭ꯔꯥ
ꯈꯪꯗꯅ ꯂꯣꯏꯅ ꯄꯥꯝꯃꯦꯔ
ꯏꯁ ꯈꯔ ꯂꯩꯗꯅ ꯈ꯭ꯋꯥꯏꯗꯒꯤ ꯄꯥꯝꯕ
ꯑ ꯑꯉꯧꯕꯁꯨ ꯄꯥꯝꯃꯦ ꯑꯗꯨꯒ ꯑꯃꯨꯕꯁꯨ ꯄꯥꯝꯃꯦ
ꯎꯝ ꯑꯗꯨꯒ ꯕ꯭ꯔꯥꯎꯟ ꯀꯩꯅꯣ ꯕ꯭ꯔꯥꯎꯟ ꯍꯥꯏꯔꯥ